ꯑꯥꯎ ꯆꯦ
ꯑ ꯀꯃꯥꯏ ꯀꯃꯥꯏ ꯇꯧꯔꯤꯒꯦ ꯅꯪꯕꯣ
ꯑꯁ ꯑꯗꯨꯝ ꯑꯗꯨꯝ ꯄꯪꯂꯩ ꯂꯩꯔꯤꯗ ꯍꯤꯡꯅ ꯍꯤꯡꯅꯕ
ꯎꯝ ꯊꯕꯛ ꯍꯜꯂꯛꯑꯕꯣ ꯅꯪ
ꯑꯩ ꯍꯜꯂꯛꯇ ꯉꯥꯏꯔꯤꯌꯦ ꯀꯨꯏꯗ꯭ꯔꯤꯌꯦ
ꯑꯣ ꯅꯪ ꯊꯕꯛ ꯑꯅꯧꯕ ꯇꯧꯔꯦ ꯍꯥꯏꯕ ꯄꯥꯎ ꯑꯝ ꯇꯥꯏ ꯑꯗꯨꯅ ꯊꯕꯛꯇꯣ ꯅꯨꯡꯉꯥꯏꯕ꯭ꯔꯣ
ꯍꯣꯏ ꯊꯕꯛ ꯄꯨꯗꯤ ꯑꯅꯧꯕ ꯇꯧꯔꯦ ꯑꯗꯣ ꯊꯕꯛꯇꯨꯖꯨ ꯑꯗꯨꯝ ꯋꯥ ꯅꯨꯡꯉꯥꯏꯅꯤꯗ
ꯎꯝ ꯄꯨꯡ ꯀꯌꯥ ꯆꯠꯂꯤꯕ ꯀꯌꯥꯗ ꯍꯜꯂꯛꯏꯕ ꯑꯗꯨꯒ
ꯄꯨꯡꯖꯦ ꯀꯩꯅꯣꯅꯦꯕ ꯑꯩꯅ ꯇꯧꯔꯤꯖꯦ ꯑꯥ ꯃ꯭ꯌꯨꯖꯤꯛꯀꯤ ꯇꯤꯆꯔ ꯑꯝꯈꯛ ꯑꯩꯅ ꯇꯝꯃꯝꯕ ꯁ꯭ꯀꯨꯜꯗꯣ ꯑꯗꯨꯗꯨꯗ ꯑꯣꯏꯕ ꯑꯗꯣ ꯑꯥ ꯌꯥꯝ ꯅꯨꯡꯉꯥꯏ ꯋꯥ ꯅꯨꯡꯉꯥꯏꯅꯦ ꯍꯥꯏꯇꯥꯔꯦ ꯑꯗꯣ ꯄꯨꯡꯁꯦ ꯄꯨꯡ ꯅꯤꯄꯥꯜ ꯃꯈꯥꯏ ꯁ꯭ꯋꯥꯏꯗꯒꯤ ꯆꯠꯄꯗꯨꯅ ꯃꯥꯄꯟ ꯅꯪꯅꯕ ꯑꯦꯁꯦꯝꯕ꯭ꯂꯤꯖꯦ ꯃꯥꯄꯟ ꯅꯪꯅꯕ ꯆꯠꯂꯦ ꯑꯗꯨꯒ ꯀ꯭ꯂꯥꯁꯁꯤ ꯂꯧꯔꯝꯃꯒ ꯄꯨꯡ ꯑꯅꯤ ꯑꯍꯨꯝ ꯑꯍꯨꯝ ꯁ꯭ꯋꯥꯏꯗꯅꯨꯝ ꯍꯜꯂꯛꯑꯦ ꯍꯜꯂꯛꯄꯕꯨꯗꯤ
ꯑꯣ ꯌꯥꯝ ꯐꯩ ꯑꯗꯣ ꯅꯣꯡꯃꯗ ꯀ꯭ꯂꯥꯁ ꯀꯌꯥ ꯀꯌꯥ ꯂꯩꯒꯦ
ꯅꯣꯡꯃꯗ ꯀ꯭ꯂꯥꯁꯁꯦ ꯑꯗꯨꯝ ꯃꯟꯗꯦꯒ ꯐ꯭ꯔꯥꯏꯗꯦꯒꯗꯤ ꯀ꯭ꯂꯥꯁ ꯃꯔꯤ ꯂꯩꯌꯦ ꯑꯗꯨꯒ ꯇꯨꯏꯁꯗꯦꯒ ꯊꯔꯁꯗꯦꯒꯅ ꯀ꯭ꯂꯥꯁ ꯑꯃ ꯋꯦꯅꯁꯗꯦꯅ ꯀ꯭ꯂꯥꯁ ꯑꯍꯨꯝ ꯁꯨꯃꯥꯏꯅ ꯂꯩ ꯑꯗꯣ ꯁꯇꯔꯗꯦ ꯃꯗꯤ ꯀ꯭ꯂꯥꯁ ꯂꯩꯇ꯭ꯔꯦ ꯑꯗꯨꯅ ꯈꯔ ꯀꯣꯝꯃꯦ ꯍꯥꯏꯇꯥꯔꯦ
ꯑꯣ ꯀ꯭ꯂꯥꯁꯁꯦ ꯂꯩꯔꯁꯨ ꯂꯩꯇ꯭ꯔꯁꯨ ꯑꯗꯨꯝ ꯆꯠꯇꯕꯗꯤ ꯌꯥꯗꯦꯕ
ꯑꯁ ꯆꯠꯇꯕ ꯌꯥꯗꯦ ꯍꯥꯏꯕꯗꯤ ꯃꯣꯏꯒꯤ ꯑꯦꯁꯦꯝꯕ꯭ꯂꯤꯒꯤ ꯗꯣꯟꯒ ꯁꯥꯏꯗ꯭ꯔꯝꯒ ꯌꯩꯕ ꯀꯥꯡꯕꯨ ꯈꯔ ꯂꯣꯏꯔꯛꯄꯒꯤ ꯁꯤꯖꯦ ꯑꯩꯅ ꯁꯦꯅ ꯑꯩꯅ ꯏꯟꯆꯥꯔꯖ ꯄꯥꯏꯔꯤꯕ ꯑꯗꯨꯗꯨꯒꯤ ꯑꯩꯅ ꯆꯠꯇꯕ ꯌꯥꯗꯕꯒꯤ ꯆꯠꯄꯩ ꯋꯥꯅꯤꯗ
ꯌꯥꯝ ꯐꯩ
ꯎꯝ
ꯑꯗꯣ ꯅꯪꯒꯤ ꯅꯪꯅ ꯄꯥꯝꯖꯕ ꯅꯪꯅ ꯄꯥꯝꯖꯕ ꯁꯤꯟꯐꯝꯗ ꯊꯕꯛ ꯇꯧꯔꯕꯅꯤꯅ ꯅꯪꯁꯨ ꯅꯨꯡꯗꯤ ꯅꯨꯡꯉꯥꯏꯔꯝꯒꯅꯤꯗ
ꯍꯣꯏ ꯑꯗꯨꯝ ꯅꯨꯡꯉꯥꯏ ꯑꯗꯣ ꯑꯉꯥꯡ ꯇꯥ ꯑꯉꯥꯡ ꯂꯥꯎꯅꯕꯖꯦ ꯇꯥꯛꯄ ꯑꯉꯥꯡ ꯂꯥꯎꯅꯕꯖꯤ ꯈꯔ ꯑꯗꯨꯝ ꯋꯥꯏ ꯍꯥꯏꯇꯥꯔꯦ ꯑꯣꯖꯥ ꯑꯣꯏꯔꯨꯔꯝꯅꯤꯅ ꯑꯗꯨꯗꯨꯅ ꯑꯗꯨꯝ ꯈꯪꯗꯦ ꯋꯥ ꯅꯨꯡꯉꯥꯏꯅꯦ ꯍꯥꯏꯇꯥꯔꯦꯅꯦ
ꯎꯝ ꯑꯉꯥꯡ ꯃꯆꯥꯁꯦ ꯀ꯭ꯂꯥꯁ ꯀꯌꯥ ꯀꯌꯥ ꯇꯥꯛꯏꯅꯣ
ꯑꯉꯥꯡꯖꯤ ꯀ꯭ꯂꯥꯁ ꯋꯥꯟꯗꯒꯤꯅ ꯀ꯭ꯂꯥꯁ ꯇꯨꯌꯦꯜꯐ ꯐꯧꯗꯤ ꯑꯣꯏꯕ ꯇꯧꯕ ꯗꯕꯨ ꯁꯤꯗꯩꯁꯤꯗ ꯀ꯭ꯂꯥꯁ ꯅꯥꯏꯟꯒ ꯇꯦꯟꯒ ꯏꯂꯚꯦꯟꯒ ꯌꯥꯎꯗ꯭ꯔꯤ ꯑꯗꯒꯤ ꯇꯨꯌꯦꯜꯞꯇꯨꯖꯨ ꯇꯨꯌꯦꯜꯞ ꯑꯥꯔꯁ ꯈꯇꯪꯅꯦꯕ ꯑꯩꯅ ꯂꯧꯔꯤꯁꯦ ꯇꯨꯌꯦꯜꯞ ꯁꯥꯏꯟꯁ ꯌꯥꯎ ꯗꯔ꯭ꯤ ꯑꯗꯨꯗꯨꯅ ꯅꯥꯏꯟ ꯇꯦꯟ ꯑꯥ ꯅꯥꯏꯟ ꯇꯦꯟ ꯅꯥꯏꯟ ꯇꯦꯟ ꯅꯥꯏꯟ ꯇꯦꯟ ꯅꯥꯏꯟꯇꯦꯟ ꯏꯂꯕꯦꯟ ꯇꯨꯌꯦꯜꯞ ꯌꯥꯎꯗꯕ ꯑꯇꯩꯗꯤ ꯌꯥꯎꯋꯦ
ꯎꯝ ꯌꯥꯝ ꯐꯩ ꯌꯥꯝ ꯐꯩ ꯍꯧꯖꯤꯛꯀꯥꯟꯗꯤ ꯁ꯭ꯀꯨꯜ ꯑꯅꯝꯕꯅ ꯃ꯭ꯌꯨꯖꯤꯛꯁꯦ ꯂꯣꯏ ꯍꯥꯞꯄꯕꯅꯤꯅ ꯁꯨꯃꯥꯏꯅ ꯅꯪꯅ ꯃ꯭ꯌꯨꯖꯤꯛꯀꯤ ꯂꯝꯕꯤꯗ ꯇꯝꯃꯨꯔꯒ ꯑꯣꯖꯥꯒ ꯑꯣꯏꯁꯟꯕꯖꯤꯖꯨ ꯌꯥꯝ ꯐꯩ ꯌꯥꯝ ꯐꯕ ꯊꯕꯛꯅꯤ
ꯑ ꯍꯣꯏ ꯆꯦ
ꯎꯝ ꯑꯗꯣ ꯍꯜꯂꯛꯑꯒ ꯑꯃꯨꯛ ꯅꯪꯒꯤ ꯏꯁꯩꯒꯤ ꯑꯗꯨꯝ ꯅꯪꯒꯤ ꯇꯧꯕꯝ ꯊꯣꯛꯄ ꯅꯣꯡꯃꯒꯤ ꯅꯪꯒꯤ ꯏꯁꯇꯨꯗꯤꯑꯣ ꯂꯩꯖꯕꯗꯨꯗ ꯑꯗꯨꯝ ꯇꯧꯔꯦ ꯅꯪꯁꯨ
ꯎꯝ ꯇꯧꯔꯤꯅꯦ ꯔꯦꯀꯣꯗꯤꯡ ꯃꯤꯒꯗꯤ ꯃꯤꯕꯨꯗꯤꯗꯨꯝ ꯂꯥꯛꯏ ꯏꯗꯥ ꯃꯤꯕꯨꯗꯤ ꯑꯗꯨꯝ ꯀꯩꯅꯣ ꯇꯧꯋꯦ ꯑꯗꯨꯒ ꯍꯧꯖꯤꯛꯇꯤ ꯁ꯭ꯀꯨꯜ ꯍꯜꯂꯛꯑꯃꯤꯅ ꯁ꯭ꯀꯨꯜ ꯆꯠꯄ ꯍꯧꯔꯃꯤꯅ ꯍꯜꯂꯛꯄꯗꯣ ꯋꯥꯏꯗꯅ ꯑꯗꯨꯅ ꯔꯦꯀꯣꯔꯗꯤꯡꯖꯦ ꯄꯥꯛ ꯄꯥꯛꯇꯤ ꯂꯧꯗꯦ ꯑꯗꯨ ꯁꯟꯗꯦꯒꯨꯝꯕꯖꯤꯅ ꯈꯔꯗꯤ ꯔꯦꯀꯣꯔꯗꯤꯡꯒꯨꯝꯕꯗꯤ ꯀꯅꯣ ꯇꯧꯋꯤ ꯍꯧꯖꯤꯛꯁꯦ ꯑꯗꯨ ꯃꯉꯥꯏꯔꯦ
ꯐꯩ ꯐꯩ ꯑꯗꯨꯣ ꯅꯪ ꯁ꯭ꯀꯨꯜ ꯆꯠꯄꯗ ꯆꯥꯛ ꯆꯥꯕꯒꯗꯤ ꯅꯪꯕ꯭ꯔꯣ ꯅꯠꯇ꯭ꯔꯒ ꯕ꯭ꯔꯦꯛꯐꯥꯁ ꯈꯇꯪ ꯇꯧꯔ ꯆꯠꯄ꯭ꯔꯣ
ꯕ꯭ꯔꯦꯛꯐꯥꯁꯀꯗꯤ ꯀꯨꯏꯔꯦꯗ ꯇꯧꯈꯤꯗꯕ ꯑꯗꯣ ꯍꯦꯛ ꯍꯧꯒꯠꯄꯒ ꯑꯩꯗꯤ ꯄꯨꯡ ꯑꯌꯨꯛ ꯅꯨꯡꯗꯥꯡꯁꯦ ꯄꯨꯡ ꯀꯩꯅꯣꯗ ꯇꯨꯝꯃꯦꯕ ꯇꯔꯥ ꯇꯔꯥꯃꯊꯛ ꯁ꯭ꯋꯥꯏ ꯇꯨꯝꯃꯦꯕ ꯍꯧꯖꯤꯛꯇꯤ ꯁꯨꯜ ꯆꯠꯇ꯭ꯔꯤꯉꯩꯗꯩ ꯃꯇꯝ ꯑꯣꯏꯔꯒꯗꯤꯝ ꯀꯩꯅꯣꯗ ꯇꯧꯕ ꯑꯗꯨꯝ ꯀꯩꯅꯣ ꯍꯥꯏ ꯍꯥꯏꯇꯥꯔꯗꯤ ꯏꯁꯩꯒꯨꯝꯕ ꯁꯨꯕ ꯈꯣꯠꯄ ꯇꯧꯋꯤ ꯄꯨꯡ ꯑꯍ ꯅꯉꯥꯜꯂꯝꯗꯥꯏꯗꯒꯀ ꯇꯨꯝꯕ ꯌꯥꯎꯋꯤ ꯑꯗꯣꯖꯤꯤ꯭ꯀꯨꯜꯁꯦ ꯍꯧꯔꯛꯑꯕꯅꯤꯅ ꯄꯨꯡ ꯇꯔꯥ ꯇꯔꯥꯍꯨꯝꯗꯣꯏꯗꯤ ꯇꯨꯝꯃꯦ ꯑꯗꯨꯒ ꯍꯧꯒꯠꯄꯁꯦ ꯑꯗꯨꯝ ꯄꯨꯡ ꯇꯔꯨꯛ ꯇꯔꯦꯠ ꯁ꯭ꯋꯥꯏꯗ ꯃꯤꯀꯞ ꯊꯣꯛꯑꯒ ꯑꯗꯨꯝ ꯍꯧꯒꯠꯂꯒ ꯕ꯭ꯔꯁ ꯅꯨꯡ ꯀꯩꯅꯨꯡ ꯇꯧꯔꯒ ꯗꯤꯋꯥꯁ ꯔꯨꯝ ꯅꯨꯡꯖꯥ ꯂꯣꯏ ꯆꯪ ꯆꯥꯛ ꯆ ꯊꯣꯛꯑꯒ ꯑꯗꯨꯝ ꯄꯨꯡ ꯅꯤꯄꯥꯟ ꯃꯈꯥꯏꯁꯦ ꯑꯗꯨꯝ ꯑꯗꯨꯗꯒꯤ ꯏꯁꯇꯥꯔꯠ ꯇꯧꯈꯤꯗꯣꯏꯅꯦꯕ ꯑꯩꯁꯦ ꯑꯗꯨꯗꯨꯅ ꯑꯗꯨꯝ ꯅꯪ ꯑꯗꯨꯝꯗꯤ ꯅꯪꯉꯤꯗ
ꯑꯣ ꯇꯤꯐꯤꯟꯒꯗꯤ ꯄꯨꯕ꯭ꯔꯣ ꯑꯥꯗ
ꯇꯤꯐꯤꯟꯗꯤ ꯄꯨꯗ꯭ꯔꯦ ꯇꯤꯐꯤꯟꯒꯤ ꯃꯍꯨ ꯇꯤꯐꯤꯟꯗꯤ ꯄꯨꯗ꯭ꯔꯦꯗꯤ ꯇꯤꯐꯤꯟ ꯍꯥꯞꯄ ꯈꯣꯠꯄꯗ ꯑꯩꯉꯣꯟꯗ ꯅꯪ ꯗ꯭ꯔꯥꯕ ꯑꯗꯨꯗ ꯆꯥꯛꯇꯨ ꯁꯤꯗꯩ ꯆꯥꯔ ꯆꯥꯛꯃꯦꯟ ꯅꯨꯡꯗꯤ ꯑꯗꯨꯒ ꯂꯟꯁ ꯂꯟꯁ ꯃꯇꯝꯗꯕꯨꯗꯤ ꯃꯣꯏ ꯁ꯭ꯀꯨꯜꯗ ꯑꯗꯨꯝ ꯃꯣꯏ ꯆꯥꯅꯨꯡ ꯀꯩꯅꯨꯡ ꯑꯗꯨꯝ ꯈꯔ ꯄꯤꯕ ꯔꯤꯐ꯭ꯔꯦꯁꯃꯦꯟ ꯑꯗꯨꯝ ꯈꯔ ꯄꯤꯌꯨꯀꯣ ꯂꯟꯁꯀꯤ ꯑꯗꯣ ꯑ ꯑꯗꯨ ꯑꯣꯏꯅ ꯑꯗꯨꯃꯥꯏꯅ ꯆꯥꯔꯦ ꯑꯗꯣ ꯍꯜꯂꯛꯄꯗ ꯆꯥꯛ ꯆꯥꯔꯒꯅ ꯆꯥꯔꯦ ꯆꯥꯅꯤꯡꯗ꯭ꯔꯒꯅꯝ ꯅꯨꯡꯗꯥꯡ ꯑꯣꯏꯅ ꯆꯥꯕ ꯑꯗꯨꯃꯥꯏꯅ ꯇꯧꯕ
ꯎꯝ ꯌꯥꯝ ꯐꯩ ꯌꯥꯝ ꯐꯩ ꯌꯨꯝꯗ ꯑꯗꯨꯝ ꯂꯩꯕꯕꯨꯗꯤ ꯁꯨꯃꯥꯏꯅ ꯊꯕꯛ ꯑꯃ ꯅꯪꯅ ꯄꯥꯝꯖꯕ ꯊꯕꯛ ꯑꯃ ꯇꯧꯁꯟꯕꯁꯦ ꯌꯥꯝ ꯐꯩ
ꯍꯣꯏ
ꯎꯝ ꯑꯩꯗꯤ ꯊꯕꯛ ꯑꯃ ꯆꯠꯂꯨꯕꯅꯦ ꯑꯩꯁꯨ ꯍꯜꯂꯛꯇ ꯉꯥꯏꯔꯤ ꯑꯉꯥꯡꯒꯤ ꯁ꯭ꯀꯨꯜꯒꯤ ꯃꯥꯒꯤ ꯍꯣꯝꯋꯛ ꯑꯦꯁꯥꯏꯟ ꯃꯌꯥꯝ ꯄꯤꯔꯛꯑꯦꯕ ꯑꯉꯥꯡꯒꯤ ꯗ꯭ꯔꯣꯌꯤꯡ ꯄꯒꯤ ꯑꯗꯨꯅ ꯑꯩꯁꯨ ꯆꯠꯂꯒ ꯏꯁꯇꯦꯁꯟ ꯅꯔꯤ ꯑꯃꯗ ꯆꯠꯂꯒ ꯃꯥꯒꯤ ꯃꯣꯝꯕꯇꯤ ꯀꯂꯔꯅꯦ ꯑꯗꯒꯤ ꯋꯥꯇꯔ ꯀꯂꯔ ꯍꯥꯏꯅ ꯑꯩꯈꯣꯏ ꯏꯁꯤꯡꯗ ꯇꯧꯔꯒ ꯂꯨꯞꯄꯒ ꯁꯪꯕ ꯃꯆꯨ ꯃꯆꯨ ꯃꯌꯥꯝ ꯊꯣꯛꯄꯗꯣ ꯑꯗꯨꯒꯨꯝꯕ ꯀꯩꯀꯥ ꯂꯩꯁ ꯁꯟꯕꯤꯔꯨꯕꯅꯦ ꯑꯉꯥꯡꯒꯤ
ꯑꯣ
ꯑꯗꯒꯤ ꯑꯉꯥꯡꯒꯤ ꯇꯤꯐꯤꯟ ꯄꯨꯅꯕ ꯃꯥꯒꯤ ꯍꯩ ꯔꯥ ꯑꯪꯒꯨꯔ ꯒꯨꯝꯕ ꯑꯗꯒꯤ ꯀꯝꯐꯣꯏ ꯁꯦꯝ ꯂꯐꯣꯏ ꯈꯔ ꯈꯔ ꯂꯩꯁꯜꯂꯨꯕꯅꯦ ꯑꯩꯅ ꯃꯥꯗꯤ ꯑꯉꯥꯡ ꯃꯆꯦꯠ ꯃꯆꯦꯠ ꯆꯥꯕꯅꯤꯅ ꯇꯤꯐꯤꯟꯗꯣ ꯑꯅꯤ ꯊꯣꯛꯅ ꯑꯅꯤ ꯑꯅꯤ ꯊꯣꯛꯅ ꯍꯥꯞꯄꯤꯑꯕ ꯑꯩꯅ ꯑꯃꯅ ꯆꯥꯛꯅꯦ ꯑꯗꯒꯤ ꯑꯃꯅ ꯆꯝꯐꯨꯠꯅꯦ ꯑꯗꯒꯤ ꯑꯉꯥꯟꯕ ꯃꯥꯏꯔꯦꯟ ꯃꯥꯗꯤ ꯃꯥꯏꯔꯦꯟ ꯑꯉꯥꯟꯕꯒꯨꯝꯕ ꯑꯗꯒꯤ ꯗꯥꯁꯛꯀꯨꯠꯁꯒ ꯆꯝꯐꯨꯠ ꯀꯨꯝꯕ ꯌꯥꯝ ꯄꯥꯝꯃꯦꯕ ꯑꯩꯒꯤ ꯑꯉꯥꯡꯗꯣ
ꯎꯝ
ꯑꯗꯨꯅ ꯑꯗꯨꯒꯨꯝꯕ ꯃꯌꯥꯝꯗꯣ ꯁꯦꯝ ꯁꯥꯅꯕꯅ ꯂꯩꯁꯜꯂꯨꯕꯅꯤ ꯁ꯭ꯀꯨꯜ ꯀꯥꯕ ꯍꯧꯔꯛꯑꯗꯤꯅ
ꯑꯗꯨ ꯆꯦ ꯍꯣꯏꯗꯤ ꯑꯅꯥ ꯑꯌꯦꯛꯇꯤ ꯌꯥꯎꯗꯦꯀꯣ
ꯑꯅꯥ ꯌꯦꯛꯇꯤ ꯌꯥꯎꯗꯦ ꯑꯗꯨꯕꯨ ꯑ ꯅꯣꯡ ꯑꯃꯨꯛꯇꯥ ꯅꯨꯡꯁꯥ ꯑꯃꯨꯛ ꯁꯥ ꯇꯧꯕꯁꯤꯗ ꯈꯔ ꯈꯔ ꯅꯥꯇꯣꯟ ꯐꯨꯟꯕ ꯑꯗꯒꯤ ꯁꯣꯔ ꯍꯣꯟꯕ ꯈꯤꯇꯪ ꯈꯤꯇꯪ ꯅꯨꯡꯉꯥꯏꯇꯕꯗꯨꯕꯨꯗꯤ ꯇꯧꯋꯦ
ꯑꯥ
ꯑꯗꯒꯤ ꯅꯣꯡ ꯇꯥꯔꯕꯅꯤꯅ ꯉꯥꯏꯍꯥꯛꯇꯪ ꯄꯣꯊꯥꯔꯨꯒꯦꯅ ꯁ꯭ꯋꯥꯏꯐꯥꯎꯗꯪ ꯆꯠꯊꯣꯛꯀꯦ ꯋꯥꯛꯀꯤꯡ ꯑꯣꯏꯅ ꯆꯥꯛꯊꯣꯛꯑꯒ ꯈꯣꯡꯀꯥꯞ ꯃꯔꯤ ꯃꯉꯥꯗ ꯆꯠꯀꯦ ꯐꯥꯎ ꯍꯦꯛ ꯂꯩꯇꯦꯗꯣ
ꯎꯝ
ꯑꯗꯨꯅ ꯁꯣꯔꯣꯛ ꯐꯪꯉꯤ ꯏꯁꯤꯡ ꯏꯁꯤꯡꯉꯣ ꯂꯩꯈꯣꯝꯃꯣ ꯑꯃꯣꯠꯄ ꯃꯌꯥꯝ ꯃꯔꯛꯇꯨꯗ ꯆꯠꯅꯤꯡꯗꯕꯅꯤꯅ ꯀꯥꯗ ꯑꯗꯨꯝ ꯂꯩꯁꯜꯂꯕ ꯇꯕꯅꯤꯅ ꯆꯥꯕꯁꯨ ꯇꯨꯝꯗ꯭ꯔꯦ
ꯎꯝ
ꯑꯗꯨꯅ ꯑꯏꯪ ꯑꯁꯥ ꯑꯣꯟꯅꯕꯅꯔ ꯀꯩꯅꯣ ꯏꯁꯥꯁꯦ ꯅꯨꯡꯉꯥꯏꯇꯦ
ꯎꯝ ꯑꯩꯁꯨ ꯀꯩꯅꯣ ꯇꯧ ꯃꯤꯉ ꯑꯩꯈꯣꯏꯒꯤ ꯈꯅꯥꯎꯁꯦ ꯃꯦꯡ ꯃꯔꯦꯡ ꯈꯔ ꯆꯜꯂꯛꯇꯅ ꯑꯩꯈꯣꯏ ꯑꯏꯤꯡꯁꯥ ꯍꯅꯔꯛꯄꯒꯤ ꯑꯗꯨꯒ ꯑꯃꯨꯛ ꯑꯃꯨꯛ ꯈꯔꯗꯤ ꯇꯧꯔꯤ ꯍꯗꯣꯛ ꯊꯣꯏꯗꯣꯛꯄ ꯀꯩꯁꯨ ꯌꯥꯝ ꯂꯨꯅꯗꯤ ꯅꯥꯗꯦꯗ ꯆꯂ ꯂꯣꯛ ꯊ ꯊꯨꯡꯒꯤ ꯑꯗꯨꯝ ꯊꯨꯡꯗꯕ ꯊꯨꯡꯒꯤꯗꯤ ꯇꯧꯕ ꯑꯗꯨꯒꯨꯝꯕ ꯇꯧꯔꯤꯌꯦ ꯍꯧꯖꯤꯛꯁꯦ ꯑꯗꯒꯤ ꯍꯜꯂꯛꯑꯒ ꯁꯥꯟꯅꯕ ꯈꯔ ꯆꯠꯆꯗꯧꯖ ꯑꯗꯨꯝ ꯆꯠꯇ꯭ꯔꯦ ꯊꯕꯛꯇꯣ ꯁꯨꯃꯥꯏꯅ ꯈꯔ ꯂꯩꯔꯕꯅꯤꯅ
ꯑꯥ
ꯁꯥꯟꯕꯗꯨ ꯁꯨ ꯑꯗꯨꯝ ꯁꯥꯟꯅꯔꯤꯉꯩ ꯃꯇꯝꯗꯗꯤ ꯑꯗꯨꯝ ꯅꯥꯕ ꯈꯣꯠꯄꯁꯦ ꯑꯗꯨꯝ ꯆꯪꯗꯕꯅꯦꯕ ꯁꯨꯗꯤ ꯁꯥꯟꯅꯗ ꯑꯃ ꯃꯤ ꯅꯝ ꯑꯃꯛ ꯈꯔ ꯈꯪꯗꯦ ꯑꯏꯤꯡ ꯑꯁꯥ ꯍꯦꯛꯇ ꯅꯥꯕ ꯍꯦꯛꯇ ꯅꯥꯒꯦ ꯇꯧꯕ ꯑꯗꯣ ꯍꯧꯖꯤꯛꯇꯤ ꯑꯃꯨꯛ ꯁꯥꯟꯅꯗ꯭ꯔꯕꯃꯤꯅ ꯑꯃꯨꯛ ꯈꯔ ꯈꯔ ꯅꯥꯒꯦ ꯅꯥꯒꯦ ꯇꯧꯕ ꯑꯗꯨꯝ ꯇꯥꯏꯃꯤꯡ ꯌꯥꯎꯋꯦꯕ ꯂꯨꯀꯣ ꯑꯗꯣ ꯁꯤꯅꯤ ꯋꯥꯔꯤꯁ
ꯃꯥꯅꯦ ꯊꯥꯡꯉꯩ ꯁꯦꯡꯅꯅꯦ ꯨꯝꯕꯥ ꯆꯣꯡꯕꯔꯥ ꯅꯠꯇ꯭ꯔꯒ ꯍꯛꯆꯥꯡ ꯁꯥꯖꯦꯜ ꯇꯧꯕ ꯑꯣꯏꯅ ꯖꯤꯝꯗꯅꯦ ꯒꯥꯔꯤꯅꯤ ꯊꯧꯔꯒ ꯐꯠ ꯂꯥꯎꯅ ꯆꯠꯈꯤꯕꯅ ꯐꯕ ꯆꯥꯅꯤ ꯌꯨꯝꯗ ꯑꯗꯨꯝ ꯂꯩꯗꯣꯏ ꯁꯔꯨꯛ ꯑꯥꯗꯗꯤ ꯆꯠꯂꯕꯅꯤꯅ ꯇꯧꯗꯕꯁꯨ ꯌꯥꯔꯔꯣꯏ ꯁꯥꯟꯅꯗꯕꯁꯨ ꯌꯥꯔꯔꯣꯏ ꯇꯣꯏ ꯑꯗꯨꯅ ꯉꯥꯏꯍꯥꯛꯀꯤ ꯍꯨꯃꯥꯡ ꯇꯥꯅꯕ ꯅꯣꯡꯃꯗꯨꯒꯤꯀꯣ ꯆꯦꯟꯕꯕꯨ ꯑꯣꯏꯔꯁꯨ ꯑꯗꯨ ꯌꯣꯠ ꯊꯥꯡꯒꯠꯄꯕꯨ ꯑꯣꯏꯔꯁꯨ ꯑꯗꯨꯃꯥꯏꯅ ꯁꯥꯟꯅ ꯊꯣꯛꯎꯕꯅ ꯐꯕꯖꯥꯠꯅꯤ ꯌꯨꯝꯗ ꯑꯗꯨꯝ ꯂꯩꯁꯜꯂꯗꯤ ꯆꯠꯊꯣꯛꯇ꯭ꯔꯦ ꯐꯝ ꯐꯥꯖꯤꯜꯂꯦ ꯐꯣꯟ ꯃꯦꯠꯁꯤꯜꯂꯒ ꯂꯩꯔꯦ ꯁꯤꯅ ꯏꯁꯥ ꯐꯠꯇꯅꯕꯁꯨ ꯍꯦꯟꯅ ꯑꯣꯏꯁꯟꯕ
ꯎꯝ ꯎꯝ ꯑꯗꯨꯅꯤꯅꯦ ꯇꯧꯗꯣꯏꯁꯦ ꯌꯥꯝ ꯂꯨꯔꯤꯅꯦ ꯇꯧꯔꯤꯁꯦ
ꯃꯥꯅꯦ ꯑꯗꯣ ꯅꯪꯗꯤ ꯑꯥꯗ ꯊꯕꯛ ꯆꯠꯂꯁꯨ ꯉꯥꯏꯍꯥꯛ ꯉꯥꯏꯍꯥꯛ ꯁꯪꯕꯗ ꯍꯦꯛ ꯍꯦꯛ ꯋꯥꯥꯛꯀꯤꯡ ꯑꯣꯏꯅ ꯍꯦꯛ ꯍꯦꯛ ꯆꯠꯂꯣ ꯐꯝꯖꯜꯂꯒ ꯂꯩꯒꯨꯅꯨ ꯐꯝꯖꯤꯜꯂꯒ ꯂꯩꯕꯁꯦ ꯌꯥꯝ ꯐꯠꯇꯕꯅꯤ
ꯍꯣꯏꯅꯦ ꯑꯗꯣ ꯍꯟꯗꯛꯁ ꯏꯁꯥꯁꯨ ꯈꯔ ꯆꯥꯎꯈꯠꯄꯩꯇꯥꯔ ꯇꯧꯋꯦ ꯍꯥꯏꯗꯤ ꯀꯩꯅꯣ ꯍꯥꯏꯔ ꯀꯥꯟꯗ ꯁꯥꯟꯅꯕꯁꯨ ꯆꯠꯇ꯭ꯔꯃꯤꯅꯅꯦ ꯄꯩꯁꯥ ꯑꯗꯨ ꯍꯧꯖꯤ ꯍꯧꯖꯤꯛ ꯄꯨꯗꯤ ꯑꯗꯨꯝ ꯁ꯭ꯀꯨꯜꯒꯤ ꯀꯀꯥ ꯇꯧꯔꯛꯄꯅꯤꯅ ꯑꯣꯐ ꯂꯩꯕ ꯑꯗꯨꯝ ꯄꯤꯔꯦꯠꯇꯣ ꯑꯗꯨꯅ ꯃꯣꯏꯒꯤ ꯁ꯭ꯀꯨꯜꯒꯤ ꯕꯦꯂꯦꯟꯗꯥ ꯂꯩꯔꯤꯕ ꯀꯩꯅꯣꯗꯨꯁꯨ ꯑꯗꯨꯝ ꯉꯔꯥꯡ ꯉꯥꯛꯇ ꯑꯗꯨꯝ ꯆꯠ ꯁꯥꯟꯅꯕ ꯑꯩꯅ ꯇꯧꯔꯤꯁꯦ ꯑꯗꯨꯗꯨꯅ ꯅꯨꯡꯉꯥꯏ ꯎꯝ ꯍꯥꯏꯗꯤ ꯃꯣꯏꯗꯤ ꯏꯁ꯭ꯇꯦꯖꯁꯨ ꯃꯔꯥꯡ ꯀꯥꯏꯗꯣ ꯕꯤꯜꯗꯤꯡꯗꯨꯣ ꯈꯔ ꯋꯥꯡꯕꯅꯤꯅ ꯑꯗꯨꯃꯥꯏꯅ ꯈꯔ ꯇꯧꯔꯤ ꯑꯗꯒꯤ ꯑꯉꯥꯡ ꯑꯉꯥꯡ ꯇꯥꯛ ꯎ ꯄꯄꯗꯗꯗꯀꯣ ꯑꯗꯨꯝ ꯍꯥꯏꯕꯗꯤ ꯁꯝꯅ ꯍꯥꯏꯔꯒꯗ ꯑꯩꯈꯣꯏꯗꯤ ꯃ꯭ꯌꯨꯖꯤꯛ ꯀꯤ ꯀꯩꯅꯣꯗ ꯂꯧꯕꯅꯦꯕ ꯑꯩꯅ ꯂꯧꯕꯁꯦ ꯃ꯭ꯌꯨꯖꯤꯛꯀꯤ ꯁꯕꯖꯦꯛꯇꯅꯦꯕꯥꯏꯅ ꯂꯧꯔꯤꯁꯦ ꯑꯗꯨꯗꯨꯅ ꯑꯉꯥꯡ ꯑꯃꯨꯛꯗꯧꯅ ꯑꯃꯨꯛ ꯁꯛꯅꯤ ꯑꯃꯨꯛ ꯂꯧꯥꯎꯅꯅꯤ ꯑꯃꯨꯛ ꯁꯛꯅꯤ ꯑꯃꯨꯛ ꯇꯥꯛꯀꯅꯤ ꯑꯗꯨꯗꯨꯅ ꯈꯟꯅꯩ ꯁꯤꯗꯩꯁꯤꯗꯤ ꯏꯌꯥꯡ ꯀꯪꯗꯗꯤ ꯀꯪꯉꯔꯣꯏꯗ
ꯃꯥꯅꯦ
ꯎꯝ
ꯌꯥꯝ ꯐꯩ ꯑꯩꯒꯤꯅ ꯑꯃꯨꯛ ꯑꯩꯒꯤꯅ ꯑꯃꯨꯛ ꯍꯛꯆꯥꯡ ꯁꯥꯖꯦꯜ ꯍꯥꯏꯁꯦ ꯑꯉꯥꯡ ꯈꯣꯠꯅꯕꯗ ꯍꯪꯒꯠꯀ ꯍꯟꯗꯥꯒ ꯆꯦꯟꯕ ꯄꯣꯠ ꯑꯃ ꯁꯥꯟꯅꯄꯣꯠ ꯑꯃꯨꯛ ꯆꯈꯥꯏꯅꯤ ꯑꯃꯨꯛ ꯂꯣꯏꯁꯟꯅꯤ ꯑꯗꯒꯤ ꯐꯤ ꯣꯟ ꯑꯃꯨꯛ ꯆꯈꯥꯏꯔꯝꯅꯤ ꯑꯃꯨꯛ ꯊꯨꯞꯆꯟꯅꯤ ꯑꯗꯒꯤ ꯇꯥꯟꯅꯕ ꯗꯗꯥ ꯂꯝꯖꯦꯟꯖꯦꯟꯕ ꯆꯞ ꯃꯥꯟꯅꯔꯕꯅꯤ
ꯎꯝ ꯑꯁ ꯑꯉꯥꯡ ꯌꯥꯎꯕꯁꯦ ꯋꯥ ꯋꯥꯗꯗꯤ ꯀꯩꯅꯣ
ꯌꯥꯝ ꯋꯥꯏ ꯌꯥꯝ ꯋꯥꯏ ꯑꯗꯒꯤ ꯃꯣꯏꯒꯤ ꯑꯃꯨꯛ ꯂꯣꯏꯁꯟ ꯁꯟꯅꯤ ꯅꯠꯇ꯭ꯔꯥ ꯑꯗꯒꯤ ꯏꯔꯨꯖꯅꯤ ꯏꯔꯨꯖꯕꯁꯨ ꯁꯦꯟꯅꯗꯕ ꯌꯥꯗꯦ ꯕ꯭ꯔꯁ ꯇꯧꯕ ꯏꯔꯨꯖꯕ ꯆꯥꯛ ꯆꯥꯕ ꯂꯣꯏꯅ ꯄꯥꯅꯔꯛꯀꯗꯣꯏꯅꯤꯅ ꯌꯥꯝ ꯋꯥꯏꯑꯦ ꯑꯗꯨꯅ ꯑꯩꯈꯣꯏ ꯑꯉꯥꯡ ꯁꯦꯟꯅꯕꯁꯦ ꯍꯛꯆꯥꯡ ꯁꯥꯖꯦꯜ ꯃꯈꯜ ꯑꯃꯅꯤ ꯑꯩꯈꯣꯏꯁꯨ
ꯑꯥ ꯑꯥ
ꯑꯗꯣ ꯐꯔꯦ ꯅꯪ ꯉꯁꯥꯏ ꯑꯌꯨꯛꯇꯤ ꯀꯩ ꯏꯟꯖꯥꯡ ꯆꯥꯔꯕ
ꯉꯁꯤꯕꯨꯗꯤ ꯑꯩꯅ ꯆꯥꯕꯁꯦ ꯑꯗꯨꯝ ꯉꯁꯤꯗꯤ ꯉꯥ ꯀꯧꯇꯥ ꯊꯣꯡꯉꯝꯃꯦ
ꯎꯝ
ꯑꯗꯨꯝ ꯇꯧꯔꯒ ꯆꯥꯔꯦ ꯉꯥ ꯀꯧꯇꯥ ꯑꯃꯅꯦ ꯁꯅꯥ ꯀꯥꯡꯍꯧ ꯑꯃꯅꯦ ꯁꯃꯥꯏꯅ ꯇꯧꯔꯒ ꯇꯧꯔ ꯆꯥꯔꯦ
ꯎ ꯌꯥꯝ ꯍꯥꯎꯕ ꯄꯣꯅꯤꯅꯦ
ꯑꯁꯤ ꯋꯦꯗꯔꯁꯤꯅ ꯌꯦꯟꯖꯥꯡ ꯍꯥꯎꯕꯒ ꯆꯥꯅꯤꯡꯉꯦ ꯑꯍꯥꯎ ꯊꯣꯡꯖꯤꯜꯂꯦ ꯑꯗꯨ ꯍꯥꯎ ꯇꯥꯅꯤ
ꯑꯗꯨꯏ ꯅꯨꯡꯗꯥꯡꯗꯁꯨ ꯑꯃꯨꯛ ꯑꯍꯥꯎꯕ ꯑꯃꯨꯛ ꯇꯧꯁꯜꯂꯣ ꯑꯗꯨꯗꯤ
ꯎꯝ ꯇꯧꯕ ꯍꯅ ꯂꯩꯔꯦ ꯑꯥ ꯇꯧꯕ ꯌꯥꯏ ꯎꯝ
ꯍꯣꯏ ꯍꯣꯏ ꯑꯗꯣ ꯑꯗꯣ ꯐꯔꯦ ꯀꯩꯅꯣ ꯇꯧꯁꯦ ꯑꯩꯁꯨ ꯅꯨꯡꯗꯥꯡꯒꯤ ꯍꯦꯟꯖꯥꯡ ꯅꯨꯡ ꯁꯦꯝꯗꯅ ꯈꯣꯠꯇꯅ ꯇꯧꯊꯣꯛ ꯈꯤꯒꯦ
ꯏꯃꯥꯔ ꯍꯧꯖꯤꯒꯤꯗ ꯑꯧ ꯑꯣꯧ ꯐꯔꯦ ꯐꯔꯦ ꯑꯗꯨꯗꯤ ꯍꯣ ꯍꯣꯏꯁꯦ ꯑꯗꯨꯗꯤ ꯎꯝ ꯊꯝꯃꯦ ꯊꯝꯃꯦ ꯎꯝ